ꯏꯩꯅꯪ
ꯇꯥꯏꯌꯦ
ꯑꯣ ꯑꯩꯗꯣ ꯋꯥꯔꯤ ꯁꯥꯟꯗꯕꯁꯨ ꯀꯨꯏꯔꯦꯅ ꯁꯨꯝ ꯇꯧꯔꯛꯄꯅꯦꯕ ꯅꯪ ꯑꯩꯈꯣꯏꯗ ꯂꯥꯛꯎꯗꯅꯦ ꯅꯣꯡꯐꯥꯗꯣ
ꯂꯥꯛꯀꯦ ꯂꯥꯛꯇꯕ ꯀꯨꯏꯔꯦ ꯂꯥꯛꯇꯣꯏꯅꯦ
ꯍꯣꯏ ꯑꯩꯈꯣꯏꯁꯦ ꯂꯨꯗ ꯀꯨꯏꯔꯦ ꯍꯥꯏꯕꯅꯤ ꯂꯥꯛꯑꯣ
ꯂꯥꯛꯇꯣꯏꯅꯦ ꯑꯍꯥꯎꯕꯒ ꯆꯥꯗꯣꯏꯅꯤ
ꯍꯣꯏ ꯑꯗꯣ ꯁꯨꯝ ꯅꯣꯏꯒꯤ ꯄꯩꯈꯥ ꯇꯧꯈ꯭ꯔꯕꯣ
ꯇꯧꯗ꯭ꯔꯤꯌꯦ ꯇꯧꯔꯅꯤ ꯗꯦꯠ ꯇ꯭ꯋꯦꯟꯇꯤ ꯁꯤꯛꯁꯇꯒꯤ
ꯑꯣ ꯀꯨꯏꯗ꯭ꯔꯦ ꯑꯩꯈꯣꯏꯒꯤꯗꯤ ꯟꯅꯩ
ꯅꯪ ꯁꯤꯦꯃꯤꯁꯇꯔ ꯀꯌꯥꯅꯣ ꯍꯧꯖꯤꯛ ꯀꯥꯏꯔꯤꯁꯦ
ꯑꯩ ꯁꯦꯃꯤꯁꯇꯔ ꯀꯩꯅꯣ ꯍꯧꯖꯤꯛ ꯐꯣꯔꯠꯀꯤ ꯑꯦꯛꯖꯥꯝ ꯊꯥꯗꯣꯏꯅꯦꯕꯗꯤ ꯅꯥꯏꯟꯇꯤꯟꯗꯒꯤ
ꯁꯦꯁ ꯃꯊꯪ ꯐꯥꯏꯚ ꯀꯥꯗꯣꯔꯦꯅꯦ ꯅꯦ
ꯍꯣꯏ
ꯑꯩ ꯄꯣꯛꯂꯣꯏ ꯅꯣꯏ ꯂꯩꯔꯤꯁꯤꯦ ꯍꯧꯖꯤꯛ ꯍꯧꯖꯤꯛ
ꯑ ꯑꯩ ꯐꯥꯎ ꯂꯩꯌꯦꯦꯕꯀꯣ ꯑꯗꯨꯗ ꯀꯩꯅꯣ ꯇꯧꯗꯣꯏꯕ ꯑꯩꯠ ꯐꯥꯎ ꯂꯩꯌꯦ ꯑꯗꯨꯗ ꯑꯩꯈꯣꯏꯁꯦ ꯑꯩꯠ ꯐꯥꯎ ꯂꯩꯕ ꯍꯥꯏꯁꯦ ꯇꯝꯒꯦꯒ ꯇꯝꯕ ꯌꯥꯗꯦꯕꯀꯣ ꯑꯕꯗꯤ ꯊꯥꯔꯠ ꯏꯌꯥꯔ ꯂꯣꯏꯔꯀꯥꯟꯗ ꯉꯁꯥꯏꯒꯤ ꯐꯥꯔꯁ ꯏꯌꯥꯔ ꯁꯦꯀꯦꯟ ꯏꯌꯥꯔ ꯊꯥꯔꯠ ꯏꯌꯥꯔꯒꯤ ꯃꯥꯔꯛ ꯃꯌꯥꯝꯗꯨꯣ ꯌꯦꯡꯉꯒ ꯁꯚꯦꯟꯇꯤ ꯐꯥꯏꯚ ꯀꯩꯅꯣ ꯌꯧ ꯇꯥꯔꯗꯤ ꯑꯣ ꯄꯨꯂꯞ ꯄꯨꯟꯁꯤꯟꯕꯗ ꯌꯧ ꯇꯥꯔꯒꯗꯤ ꯇꯝꯕ ꯌꯥꯏ ꯑꯗꯨ ꯅꯠꯇꯗꯤ ꯇꯝꯕ ꯌꯥꯗꯦ ꯑꯗꯨꯝꯇ ꯇꯝ ꯌꯥꯗꯦ
ꯏꯃ ꯌꯥꯝ ꯂꯨꯔꯖꯥꯠꯅꯤꯅꯦ ꯍꯧꯖꯤꯛ ꯃꯇꯝꯁꯦ
ꯍꯣꯏ ꯂ ꯑꯣ ꯑꯣ ꯑꯩꯁꯦ ꯑꯩ ꯀꯩꯅꯣ ꯉꯁꯤ ꯅꯍꯥꯟꯈꯩ ꯁꯨꯝ ꯀꯃꯥꯏ ꯍꯥꯏꯅꯤ ꯅꯣꯡꯃꯒꯤ ꯇꯧꯕ ꯈꯣꯠꯄ ꯁꯨꯝ ꯍꯥꯏꯔꯛꯀꯦ ꯋꯥꯔꯤ ꯁꯥꯟꯅꯕ ꯑꯣꯏꯅ ꯍꯥꯏꯗꯤ ꯑꯩꯁꯦ ꯑ ꯇꯨꯃꯒꯂꯦ ꯇ ꯃꯒꯅꯤ ꯑꯗꯨ ꯑꯗꯨꯒ ꯑꯩꯁꯦ ꯀꯩꯕꯥ ꯕ꯭ꯔꯦꯛꯐꯥꯁ ꯆꯥꯕ ꯌꯥꯎꯋꯦ ꯆꯥꯗꯕ ꯌꯥꯎꯋꯦ ꯅꯨꯃꯤꯠ ꯅꯨꯃꯤꯠꯨ ꯃꯈꯥ ꯄꯣꯜꯂꯦ ꯈꯔ ꯊꯦꯡꯒꯅ ꯆꯥꯗ꯭ꯔꯦ ꯆꯥꯛ ꯑꯣꯏꯅ ꯆꯥꯔꯦ ꯑꯗꯨꯒ ꯑꯩꯒꯤ ꯏꯃꯥꯟ ꯆꯅꯕꯤ ꯕꯥꯃꯣꯟ ꯂꯩꯀꯥꯏꯗꯒꯤ ꯑꯃ ꯂꯩꯌꯦ ꯑꯗꯨꯗꯨꯅ ꯃꯉꯣꯟꯗ ꯃꯣꯏꯗ ꯃꯣꯏꯒꯤ ꯃꯅꯥꯛꯇ ꯍꯥꯏꯇꯥꯔꯦ ꯃꯣꯏ ꯃꯣꯏꯕꯥ ꯑꯩꯈꯣꯏꯒꯁꯨ ꯈꯪꯅꯕ ꯃꯣꯏꯒꯤ ꯃꯌꯥꯝꯛꯇ ꯂꯥꯏꯛ ꯑꯃ ꯂꯩ ꯑꯩꯈꯣꯏ ꯊꯣꯡꯒꯥꯟꯗꯁꯨ ꯂꯩ ꯃꯌꯥꯝ ꯑꯗꯨꯏ ꯍꯥꯏ ꯇꯥꯔꯒꯁꯨ ꯁꯣꯔꯣꯛ ꯃꯄꯥꯟ ꯑꯣꯏꯕꯅꯤꯅ ꯀꯃꯥꯏꯅ ꯒꯥꯔꯤ ꯃꯈꯣꯟ ꯇꯥꯕ ꯄꯈꯣꯏ ꯇꯥꯔꯝꯗꯕꯕꯨꯗꯤ ꯌꯥꯏꯀꯣ ꯃꯣꯏ ꯂꯩꯕ ꯃꯤꯑꯣꯏꯕꯅꯤꯅꯥ ꯑꯗꯣ ꯑꯁꯣꯝꯒꯤ ꯃꯣꯏꯅ ꯈꯔ ꯆꯤꯛꯄ ꯍꯥꯏꯇꯥꯔꯦ ꯑꯗꯨꯗꯨꯒꯤ ꯑꯩꯁꯨ ꯌꯥꯝ ꯂꯥꯞꯄꯁꯨ ꯅꯠꯇꯦ ꯋꯥ ꯑꯃꯣꯏꯅ ꯀꯥꯏꯗꯣ ꯑꯩꯈꯣꯏꯗꯒꯤ ꯑꯗꯨꯗꯒꯤ ꯑꯩꯁꯦ ꯍꯧꯖꯤꯛꯀꯥꯟꯁꯦ ꯅꯨꯡꯇꯤꯒꯤ ꯑꯩꯈꯣꯏ ꯕꯥꯔꯒ ꯗꯨꯀꯥꯟ ꯆꯠꯄ ꯄ ꯅꯪꯍꯧ ꯇꯥꯔꯒꯗꯤ ꯑꯩ ꯃꯇꯦꯡ ꯌꯥꯑꯣ ꯍꯥꯎꯋꯦ ꯑꯗꯨ ꯅꯠꯇ꯭ꯔꯗꯤ ꯑꯩ ꯈꯣꯡꯅ ꯍꯣꯏ ꯅꯨꯡꯁꯥ ꯃꯔꯛꯇ ꯑꯗꯨꯝ ꯆꯠꯇꯣꯏꯅꯦ ꯑꯩꯈꯣꯏ ꯈꯔ ꯂꯣꯏ ꯀꯥꯁꯜꯂꯦ ꯁꯥꯇꯤꯟ ꯇꯨꯞꯄꯒ ꯐꯨꯔꯤꯠ ꯇꯤꯔꯠ ꯑꯃ ꯂꯤꯠꯂꯒ ꯑꯗꯨꯝ ꯆꯠꯄ ꯍꯨꯃꯥꯡꯁꯨ ꯁꯣꯔꯝ ꯗꯤ ꯁꯔꯠ ꯂꯤꯇꯕꯁꯨ ꯉꯝꯗꯕ
ꯃꯃꯤꯡꯗꯤ ꯀꯩ ꯀꯧꯏ ꯅ ꯂꯥꯏꯕ꯭ꯔꯦꯔꯤꯗꯤ ꯃꯃꯤꯡ ꯀꯩ ꯀꯧꯏ
ꯑ ꯑꯦ ꯑꯥꯔ ꯁꯤ ꯀꯩꯅꯣꯝ ꯍꯥꯏꯕꯅꯦ ꯏꯟꯁꯇꯥꯒ꯭ꯔꯥꯝꯗꯁꯨ ꯐꯪꯕꯅꯦ ꯑꯩ ꯍꯣꯔꯦꯟ ꯏꯟꯁꯇꯥꯒ꯭ꯔꯥꯝꯗ ꯁꯥꯔꯛꯒꯦ ꯄꯩꯁꯥꯁꯦ ꯁꯨꯃꯥꯏꯅ ꯇꯧꯋꯦꯕ ꯑꯩꯁꯦ ꯐꯥꯔꯁ ꯗꯦ ꯏꯃꯥꯟꯅꯕꯤꯗꯨꯅ ꯆꯠꯁꯦ ꯆꯠꯁꯦ ꯆꯠꯁꯦꯅ ꯍꯥꯏꯕ ꯃꯄꯥꯥꯟꯅ ꯇꯧꯔꯒ ꯆꯠꯂꯣ ꯈꯣꯠꯂꯣ ꯍꯥꯏꯕ ꯈꯪꯅꯩꯌꯦꯩꯅ
ꯎꯝ
ꯅꯣꯡꯃꯇꯪꯒꯤꯅ ꯂꯨꯄꯥ ꯆꯥꯝꯃ ꯊꯥ ꯑꯃꯗ ꯂꯨꯄꯥ ꯆꯥꯇ꯭ꯔꯨꯛ ꯃꯥꯅ ꯊꯥꯒꯤ ꯃꯤꯡ ꯆꯟꯁꯤꯟꯁꯤ ꯁꯤꯅꯤ ꯑꯗ ꯉꯥꯏꯈꯣꯜꯥꯕ ꯅꯨꯡꯉꯥꯏꯕ꯭ꯔꯥ ꯅꯨꯡꯉꯥꯏꯇ꯭ꯔꯥ ꯌꯦꯡ ꯑꯁꯤ ꯅꯨꯃꯤꯠ ꯑꯃꯒꯤꯗꯣ ꯍꯥꯟꯊꯤꯔꯒ ꯌꯦꯡꯉ ꯑꯩ ꯁꯤꯅꯦ ꯍꯥꯏꯕ ꯍꯣꯏ ꯍꯥꯏꯔꯒ ꯂꯨꯄꯥ ꯆꯥꯝꯃ ꯊꯤꯗꯣꯛꯑꯒ ꯑꯌꯛ ꯃꯣꯔꯅꯤꯡ ꯁꯤꯐ ꯈꯠꯆꯅꯤꯀꯣ ꯇꯔꯦꯠ ꯑꯩꯅ ꯄꯨꯡ ꯑꯅꯤ ꯎ ꯀ ꯅ ꯇꯔ ꯍꯁ ꯆꯠꯂꯦ ꯑꯗꯣ ꯅꯨ ꯑꯍꯥꯟꯕ ꯅꯨꯃꯤꯠꯇꯣ ꯌꯦꯡꯕꯗ ꯑꯗꯨꯝ ꯄꯥꯕꯗꯣ ꯃꯤ ꯀꯅꯥꯝꯇ ꯃꯈꯣꯟ ꯊꯣꯛꯅꯗꯕꯒꯤ ꯆꯪꯕꯗꯣ ꯍꯥꯏꯗꯤ ꯑꯩꯁꯦ ꯃꯈꯣꯟ ꯊꯣꯛ ꯕꯗ ꯐꯥꯗꯕ ꯃꯤꯗꯥ ꯑꯣꯏꯌꯦꯕꯀꯣ ꯑꯗꯨ ꯑꯣꯏ ꯇꯔꯒꯁꯨ ꯀꯃꯥꯏꯅꯤ ꯃꯈꯣꯟ ꯊꯣꯛ ꯊꯣꯛꯇ꯭ꯔꯗꯤ ꯇꯥ꯭ꯔꯤꯗꯣ ꯃꯔꯝꯗꯤ ꯏꯁꯥ ꯏꯊꯟꯇ ꯄꯥꯖꯔꯒ ꯏꯁꯥ ꯏꯊꯟꯗ ꯅꯥꯀꯣꯡꯗ ꯇꯥꯖꯔꯀꯥꯟꯗ ꯂꯥꯏꯔꯤꯛꯁꯦ ꯁꯦ ꯐꯥꯏꯗꯅ ꯑꯗꯨꯃꯥꯏꯅ ꯇꯧꯔꯒ ꯑꯩꯁꯦ ꯑꯗꯨꯃꯥꯏꯅ ꯐꯥꯒꯟꯕ ꯃꯤꯗꯥꯏ ꯑꯣꯏꯕ ꯇꯨꯃꯤꯟꯅ ꯄꯥꯕꯁꯦ ꯍꯩꯅꯗꯦꯕ ꯑꯩꯅ ꯍꯩꯅꯗ꯭ꯔꯤ ꯃꯔꯝꯁꯤꯅ ꯑꯩꯅ ꯇꯨꯃꯤꯟꯅ ꯄꯥꯔꯒ ꯀꯟꯁꯦꯟꯇ꯭ꯔꯦꯠ ꯇꯧꯒꯦꯅ ꯋꯥꯈꯜꯁꯦ ꯈꯤꯇꯪ ꯃꯤꯠꯀꯁꯤꯅ ꯅꯥꯀꯟꯗꯒ ꯌꯦꯡꯊꯣꯛꯑꯒ ꯋꯥꯈꯜ ꯈꯟꯕꯁꯤꯗ ꯏꯃꯨꯡꯒꯤ ꯑꯦꯠꯃꯣꯁꯐꯤꯌꯔꯗꯨꯅ ꯂꯥꯡꯁꯤꯜꯂꯛꯄ ꯍꯥꯏꯇꯥꯔꯦ ꯑꯗꯨꯗꯨꯒꯤꯅꯦꯕ ꯆꯪꯗ꯭ꯔꯤꯁꯦ ꯃꯈ ꯑꯣꯣꯟꯊꯣꯛꯇꯕꯤꯗ ꯄꯥꯕ ꯍꯩꯇ꯭ꯁꯦ ꯑꯗꯨꯏꯅꯦꯕ ꯑꯗꯨ ꯃꯒ ꯏ ꯃ ꯀꯣꯟ ꯃ ꯑꯊꯣꯛ ꯍꯊꯗ ꯄꯨꯛ ꯈꯣꯡꯕꯐꯥꯎ ꯆꯥꯛ ꯂꯥꯝꯕꯒꯤ ꯃꯈꯣꯟꯐꯥꯎ ꯇꯥꯏꯑꯕ ꯈꯪꯕ꯭ꯔꯥ ꯏꯀꯥꯏꯁꯤꯦ ꯖꯥꯠꯅꯤ ꯃꯤꯅ ꯇꯥꯔꯝꯒꯗ꯭ꯔꯅ ꯑꯗꯨꯗꯨꯒ ꯑꯗꯨꯃꯥꯏꯅ ꯇꯧꯔꯦ ꯑꯗꯨꯝ ꯅꯨꯡꯉꯥꯏꯌꯦ ꯑꯩꯒ ꯏꯃꯥꯟꯅꯕꯤꯗꯨ ꯊꯪꯅꯔꯒꯕꯨꯗꯤ ꯐꯝꯃ ꯑꯗꯨ ꯑꯣꯏ ꯇꯥꯔꯁꯨ ꯋꯥꯔꯤ ꯁꯥꯟꯅꯕꯗꯣ ꯌꯥꯗ꯭ꯔꯦ ꯁꯥꯟꯅꯁꯨ ꯁꯥꯟꯅꯗꯦ ꯃꯥꯏ ꯃꯥꯥꯏꯒꯤ ꯃꯥꯏ ꯃꯥꯏ ꯑꯣꯟꯖꯅꯔꯒ ꯃꯥꯏ ꯃꯥꯥꯏꯒꯤ ꯃꯃꯥꯏ ꯃꯥ ꯃꯊꯧ ꯃꯊꯧꯗ ꯃꯥꯏ ꯑꯣꯟꯁꯤꯟꯅꯔꯒ ꯂꯣꯏ ꯇꯧꯅꯩ ꯑꯗꯩꯗꯤ ꯑꯗꯨꯝ ꯈꯔ ꯁꯦꯅꯤꯌꯔ ꯉꯥꯛꯇ ꯇ ꯃꯥꯜꯂꯦ ꯃꯣꯏ ꯂꯥꯛꯏꯗꯨꯁꯨ ꯃꯤ ꯈꯔ ꯑꯗꯨꯝ ꯑꯍꯨꯝ ꯑꯅꯤ ꯃꯔꯤ ꯃꯉꯥꯃꯨꯛ ꯑꯗꯨꯝ ꯑꯗꯨꯃꯥꯏꯅ ꯑꯗꯨꯝ ꯇꯧꯋꯦ ꯑꯗꯨꯒ ꯑꯗꯨꯃꯥꯏꯅ ꯇꯧꯔꯒ ꯂꯨꯄꯥ ꯆꯥꯇ꯭ꯔꯨꯛ ꯑꯣꯏꯔꯗꯤ ꯈꯔ ꯇꯣꯡꯖꯔꯦꯗꯅ ꯑꯗꯣ ꯑꯩꯁꯦ ꯑꯩꯗꯤ ꯑꯗꯨꯝ ꯄꯨꯡ ꯑꯗꯨꯝ ꯀꯃꯥꯏ ꯍꯥꯏꯗꯤ ꯂꯥꯏꯔꯤꯛ ꯍꯥꯏꯁꯦ ꯂꯦꯞꯇꯕꯤꯗ ꯄꯥꯕ ꯀꯅꯥꯅ ꯉꯝꯗꯦ ꯑꯗꯨꯗꯨꯅ ꯑꯗꯨꯟꯅ ꯉꯥꯏꯍꯥꯛꯇꯪ ꯄꯥꯕꯗ ꯐꯖꯅ ꯄꯥꯅꯕꯅ ꯄꯨꯡ ꯁ꯭ꯋꯥꯏ ꯄꯟꯖꯗꯦ ꯆꯠꯂꯒ ꯑꯅꯤ ꯃꯈꯥ ꯁ꯭ꯋꯥꯗ ꯍꯜꯂꯛꯑꯦ
ꯎꯝ ꯑꯗꯨꯗꯤ ꯅꯪ ꯀꯣꯂꯦꯖ ꯆꯠꯄ꯭ꯔꯗꯤ
ꯀꯣꯂꯦꯖꯁꯦ ꯑꯩꯈꯣꯏ ꯄꯩꯈꯥꯝꯌꯥ ꯑꯣꯏꯕꯒꯤ ꯆꯠꯇꯕ
ꯎꯝ
ꯈꯥꯝ ꯌꯥꯎꯔꯕꯅꯤ ꯑꯗꯨꯅ ꯑꯣꯏꯅ ꯃꯤꯡ ꯆꯟꯁꯤꯟꯕ ꯌꯨꯝꯗꯔꯗꯤ ꯀꯩꯁꯨ ꯄꯥꯔꯣꯏꯗꯕ ꯍꯥꯏꯕꯗꯤ ꯑꯉꯥꯡꯁꯨ ꯀꯩꯁꯨ ꯌꯨꯝꯗ ꯌꯥꯝ ꯂꯩꯕ ꯅ ꯉꯥꯏꯍꯥꯛꯇꯪ ꯑꯌꯨꯛꯇꯣ ꯅꯨꯡꯊꯤꯟ ꯍꯥꯏꯗꯤꯅ ꯅꯨꯡꯊꯤꯟ ꯇꯨꯝꯃꯒ ꯆꯥꯛ ꯈꯔ ꯆꯥꯔꯒ ꯑꯗꯨꯃꯥꯏꯅ ꯂꯩꯗꯣꯏ ꯁꯔꯨꯛ ꯃꯍꯥꯛ ꯄꯥꯎꯔꯨꯕꯗꯨꯅ ꯐꯩꯗꯅ ꯄꯩꯈꯥ ꯃꯌꯥ ꯑꯣꯏꯕꯅꯤꯅ ꯑꯗꯨꯒ ꯃꯤꯡ ꯆꯟꯁꯤꯟꯒ꯭ꯔꯦ ꯊꯥ ꯑꯃꯒꯤ ꯑꯗꯨꯒ ꯇꯥꯎ ꯌꯥꯔꯤꯁꯨ ꯑꯩꯈꯣꯏ ꯆꯠꯄ ꯍꯧꯕ ꯅꯨꯃꯤꯠꯇꯣ ꯇꯥꯡ ꯑꯅꯤꯗ ꯑꯣꯏꯕ ꯊꯥ ꯑꯃꯒꯤ ꯆꯠꯂꯗꯤ ꯗꯤ ꯃꯊꯪ ꯊꯥꯒꯤ ꯇꯥꯡ ꯑꯅꯤꯗ ꯂꯣꯏꯗ꯭ꯔꯥ
ꯎꯝ
ꯑꯗꯨꯒ ꯑꯩꯈꯣꯏꯒꯤ ꯑꯦꯛꯖꯥꯝꯁꯤꯅ ꯇꯥꯡ ꯑꯍꯨꯝꯗ ꯂꯣꯏꯌꯦꯕ ꯍꯥꯏꯕꯗꯤ ꯇꯥꯡ ꯑꯅꯤꯗ ꯂꯥꯏꯛ ꯄꯥꯔꯒ ꯇꯥꯡ ꯑꯍꯨꯝꯗꯨꯗꯤ ꯀꯩꯁꯨ ꯂꯥꯛꯔꯣꯏ ꯄꯩꯈꯥ ꯅꯨꯃꯤꯠꯅꯤꯅ ꯆꯞ ꯆꯥꯅ ꯇꯥꯗ꯭ꯔꯥ ꯑꯗꯣ ꯑꯩꯈꯣꯏ ꯍꯥꯏꯅꯔꯨꯕ ꯅꯠꯇꯦ ꯁꯣꯏꯗꯅ ꯇꯥꯈ꯭ꯔꯦꯕ ꯍꯣꯏ ꯁꯣꯏꯗꯅ ꯇꯥꯊꯣꯛ ꯈꯤꯕꯅꯦꯕ ꯑꯗꯨ ꯑꯗꯨꯃꯥꯏꯅ ꯇꯧꯔꯦ ꯅꯨꯡꯉꯥꯏꯌꯦ ꯑꯗꯨ ꯄꯥꯔꯦ ꯆꯂꯦꯗ ꯑꯩꯈꯣꯏ ꯄꯥꯕꯁꯦ ꯏꯕꯥꯅꯤ ꯆꯠꯂꯦ ꯑꯗꯨꯒ ꯃꯥꯁꯦ ꯒꯥꯔꯤ ꯑꯅꯧꯕ ꯑꯃ ꯂꯩꯕ ꯏꯃꯥꯟꯅꯕꯤꯁꯦ ꯈꯪꯕ꯭ꯔꯥ ꯑꯗꯣ ꯃꯥꯗꯤ ꯊꯧꯕꯗꯤ ꯍꯩꯇꯕ ꯃꯥꯅ ꯊꯧꯕ ꯇꯝꯖꯩ ꯍꯦ ꯇ ꯃꯄꯥꯁꯤꯡꯅ ꯄꯩꯈꯥ ꯂꯣꯏꯔ ꯇꯝꯃꯨ ꯄꯩꯈꯥꯁꯤꯁꯦ ꯃꯣꯏ ꯃꯄꯥꯁꯦ ꯌꯥꯝ ꯀꯤꯖꯒꯟꯕ ꯍꯥꯏꯇꯥꯔꯦ ꯑꯗꯨꯗꯒꯤ ꯄꯩꯈꯥ ꯂꯣꯏꯔꯦ ꯇꯥꯃꯨꯛ ꯜ ꯂꯔ ꯇꯝꯗ꯭ꯔꯅꯤ ꯍꯧꯛꯁꯨ ꯑꯣꯄꯜꯂꯧꯔꯒ ꯄꯩꯁꯥ ꯈꯗꯥꯅꯥꯅ ꯊꯥ ꯆꯠ ꯏꯁꯇꯣꯔꯤ ꯍꯥꯏꯌꯦ ꯑꯩ ꯃꯄꯥꯁꯤ ꯈꯔ ꯃ ꯃꯆꯥ ꯃ ꯅꯨꯄꯤ ꯃꯊꯟ ꯌꯥꯎꯕꯒꯤ ꯃꯧꯄ꯭ꯋꯥꯝꯒ ꯃꯥꯒꯅꯦꯕꯀꯣ ꯑꯗꯨꯒꯤ ꯁꯨꯝ ꯄꯥꯈꯠꯆꯕ ꯑꯣꯏꯗꯣꯏꯕ ꯑꯗꯨꯒꯤ ꯑꯣꯏꯗꯣꯏꯅꯤ ꯑꯗꯨꯒ ꯃꯥ ꯑꯩꯅ ꯌꯨꯝꯗꯒꯤ ꯃꯣꯏ ꯄꯥꯎ ꯆꯠ ꯁꯦ ꯈꯣꯡꯅ ꯑꯅꯝꯕꯗꯤ ꯆꯠꯂꯦ ꯑꯗꯨꯒꯣ ꯈꯣꯡꯅ ꯆꯠꯂꯦ ꯑꯗꯨꯏꯗꯨꯒ ꯑꯩꯁꯦ ꯃꯣꯏ ꯌꯧꯔꯦ ꯑꯗꯨꯒ ꯃꯥꯁꯦ ꯑꯩꯁꯦ ꯆꯥꯛ ꯈꯔ ꯆꯥꯔꯒ ꯂꯥꯛꯄꯁꯨ ꯌꯥꯎꯋꯦ ꯆꯥꯗꯕꯤ ꯂꯥꯛꯄꯁꯨ ꯌꯥꯎꯋꯦꯕꯀꯣ ꯑꯗꯨꯒ ꯑꯗꯨꯃꯥꯏꯅ ꯇꯧꯔꯒ ꯆꯠꯂꯦ ꯃꯣꯏꯗ ꯑꯗꯨꯒ ꯃꯥꯁꯦ ꯃꯣꯏ ꯒꯥꯔꯤꯁꯦ ꯑꯩꯅ ꯏꯟꯊꯣꯛꯑꯅꯤ ꯑꯗꯨꯒ ꯃꯥꯁꯦ ꯇꯣꯡꯉꯅꯤ ꯍꯥꯞꯀꯠꯂꯅꯤ ꯉꯥꯛꯅꯦꯕꯀꯣ ꯑꯗꯨꯒꯖ ꯊꯧꯔꯒ ꯑꯩꯅ ꯊꯧꯔꯅꯤ ꯃꯥꯅ ꯇꯣꯡꯉꯅꯤ ꯑꯗꯨꯒ ꯆꯠꯂꯦ ꯑꯩꯈꯣꯏꯁꯦ ꯆꯪꯉꯌꯥ ꯂꯂ ꯋꯥꯔꯤꯦ ꯄꯥꯝ ꯔꯦ ꯄꯥꯃꯤꯟꯅ ꯄꯥꯃꯤꯟꯅꯔꯦ ꯑꯗꯨꯗꯨꯒ ꯑꯩꯈꯣꯏꯁꯦ ꯍꯜꯂꯛꯑꯦ ꯃꯥ ꯊꯤꯟꯖꯤꯜꯂꯝꯃꯦ ꯑꯗꯨꯒ ꯃꯣꯏ ꯃꯣꯏ ꯃꯅꯥꯎꯅ ꯅꯨꯄꯥ ꯃꯧꯄ꯭ꯋꯥ ꯅꯨꯄꯥ ꯅꯠꯇ꯭ꯔꯒ ꯃꯣꯏ ꯃꯄꯥ ꯂꯩ ꯃꯣꯏ ꯃꯄꯥ ꯂꯩꯔꯝꯃꯗꯤ ꯑꯩꯁꯦ ꯌꯨꯝꯐꯧ ꯊꯤꯟꯕꯤꯔꯛꯑꯦꯕꯀꯣ ꯑꯗꯨꯒ ꯂꯩꯔꯝꯗ ꯇꯥꯔꯒꯗꯤ ꯈꯣꯡꯅ ꯍꯜꯂꯛꯑꯦꯕ ꯑꯗꯨꯗꯨꯒ ꯃꯣꯏꯗꯤ ꯑꯗꯨꯝ ꯆꯥꯛ ꯆꯥ ꯊꯣꯔꯛꯄꯁꯨ ꯌꯥꯎꯋꯦ ꯑꯗꯨꯃꯥꯏꯅ ꯇꯧꯔꯒ ꯍꯥꯏꯕꯗꯤ ꯃꯣꯏ ꯏꯃꯨꯡ ꯃꯅꯨꯡ ꯌꯥꯝ ꯐꯩꯌꯦꯕ ꯀꯃꯥꯏ ꯍꯥꯏꯗꯤ ꯃꯤ ꯏꯃꯨꯡꯗ ꯂꯩꯕ ꯂꯩ ꯃꯤ ꯃꯣꯟꯗ ꯂꯩꯕꯣ ꯅꯨꯡꯉꯥꯏꯕ ꯅꯨꯡꯉꯥꯏꯇꯕ ꯂꯩ ꯍꯥꯏꯕꯗꯤ ꯏꯃꯨꯡꯒꯤ ꯃꯤꯗꯨꯅ ꯐꯖꯅ ꯇꯧꯔꯛꯇ꯭ꯔꯗꯤ ꯑꯩꯈꯣꯏꯁꯨ ꯂꯩꯅꯤꯡꯗꯦꯗꯅ ꯑꯗꯨ ꯅꯠꯇꯕ ꯃꯣꯏꯒꯤꯗꯤ ꯀꯩꯝꯇ ꯂꯤꯛꯄ ꯈꯣꯠꯄꯒꯤ ꯋꯥꯁꯨ ꯀꯩꯝꯇ ꯅꯠꯇꯕꯤꯗ ꯌꯥꯝꯅ ꯌꯥꯝꯅ ꯏꯁꯥꯗ ꯌꯥꯝꯅ ꯐ꯭ꯔꯤ ꯑꯣꯏꯍꯟꯕꯗꯣ ꯍꯥꯏꯕꯗꯤ ꯒꯦꯁ ꯑꯃꯒꯤ ꯐꯤꯜ ꯇꯧꯗ꯭ꯔꯦꯕ ꯃꯣꯏ ꯏꯃꯨꯡꯗꯨꯗ ꯑꯩꯁꯦ ꯃꯣꯏꯒꯤ ꯏꯃꯨꯡ ꯑꯃ ꯑꯣꯏꯅ ꯐꯥꯎꯍꯜꯂꯦꯕ ꯈꯪꯕ꯭ꯔꯥ ꯐꯦꯃꯤꯂꯤ ꯃꯦꯝꯕꯔ ꯑꯣꯏꯅ ꯈꯔ ꯍꯣꯏ ꯈꯜꯍꯂꯦꯕ ꯑꯗꯨꯒ ꯑꯦꯛꯖꯥꯝꯄꯜ ꯑꯣꯏꯅ ꯃꯦꯒꯤ ꯑꯃ ꯍꯧꯋꯦ ꯈꯣꯠꯁꯦ ꯌꯥꯔꯦ ꯑꯗꯩꯗꯤ ꯑꯁ ꯑꯗꯩ ꯁꯤꯗ ꯅꯪ ꯍꯧꯔꯛꯑꯣ ꯅꯪ ꯑꯁꯤ ꯄꯨꯔꯛ ꯈꯣꯠꯂꯣ ꯈꯗꯣ ꯗ꯭ꯔꯣ ꯗ꯭ꯔꯣ ꯇꯧꯅꯔꯒ ꯁꯤ ꯁꯤꯁꯤ ꯃꯇꯦꯡ ꯃꯇꯦꯡ ꯄꯥꯡꯅꯔꯒ ꯌꯥꯝꯅ ꯒꯦꯁ ꯑꯃ ꯑꯣꯏꯅ ꯐꯤꯜ ꯇꯧꯗꯔꯦ ꯌꯥꯝꯝ ꯅꯨꯡꯉꯥꯏ ꯌꯦ ꯍꯥꯏꯇꯥꯔꯦ꯫ ꯃꯣꯏ ꯑꯗꯨ ꯃ ꯃꯥꯅ ꯆꯥꯛ ꯆꯥꯒꯣ ꯆꯥꯛ ꯆꯥꯛ ꯑꯗꯨ ꯑꯗꯨꯗꯨ ꯆꯥꯎꯔꯒ ꯈꯪꯗꯦ ꯑꯗꯨꯝ ꯇꯧꯃꯤꯅꯦ ꯑꯗꯨꯒ ꯅꯍꯥꯟꯁꯨ ꯑꯗꯨꯅꯦ ꯑꯩꯁꯦ ꯈꯪꯕ꯭ꯔꯥ ꯄꯔꯤꯈꯥ ꯅꯠꯇꯦ ꯂꯥꯏꯕ꯭ꯔꯦꯔꯤ ꯍꯜꯂꯛꯄꯗꯣ ꯑꯗꯨ ꯃꯣꯏ ꯊꯧꯖꯤꯟꯕꯗꯣ ꯑꯗꯨꯗ ꯃꯣꯏꯒꯤ ꯑꯩꯈꯣꯏ ꯏꯃꯥꯟꯅꯕꯤꯁꯤꯒꯤ ꯃꯅꯦ ꯑꯃ ꯂꯩꯔꯝꯃꯦ ꯃꯈꯣꯡꯁꯦ ꯈꯔ ꯑꯦꯛꯁꯤꯗꯦꯟ ꯊꯣꯛꯑꯕ ꯈꯔꯗꯤ ꯁꯦꯛꯄ ꯆꯠꯄ ꯌꯥꯗꯕꯗꯤ ꯅꯠꯇꯦ ꯆꯠꯄꯗꯤ ꯌꯥꯕ ꯑꯗꯣ ꯑꯩꯁꯦ ꯑꯃꯝꯇ ꯊꯤꯟꯕꯤꯔꯝꯃꯣꯏꯌꯦ ꯑꯩꯅ ꯃꯣꯏ ꯒꯥꯔꯤꯗꯣ ꯊꯧꯔꯒ ꯃꯅꯦꯁꯦ ꯑꯝꯇ ꯊꯤꯟꯕꯤꯔꯝꯃꯣꯏꯌꯦ ꯅꯛꯇꯤ ꯅꯛꯑꯦꯕꯀꯣ ꯃꯐꯝꯗꯨꯗꯒꯤ ꯑꯗ ꯏꯃꯥꯟꯅꯕꯤꯗꯨꯅ ꯑ ꯍꯣꯏꯅꯤ ꯅꯣꯏꯕꯤ ꯀꯃꯥꯏꯅ ꯃꯥꯟꯄꯗꯅꯣ ꯇꯨꯅꯤꯔ ꯍꯦꯦꯛ ꯍꯥꯏꯔꯕ ꯑꯗꯨꯗꯨꯒ ꯃꯣꯏ ꯃꯅꯤꯗꯨꯅ ꯑꯁ ꯑꯩꯈꯣꯡ ꯇꯦꯛꯄ ꯀꯩꯅꯣ ꯈꯔ ꯁꯦ ꯑꯩꯈꯣꯏ ꯋꯥꯅꯤ ꯑꯩ ꯊꯧꯒꯦꯁꯦ ꯅꯪ ꯊꯧꯔꯒ ꯑꯃꯨꯛ ꯆꯠꯈꯣꯅ ꯍꯥꯏꯌꯦ
ꯎꯝ
ꯃꯣꯏ ꯅꯤꯅꯦ ꯗꯨꯅꯥ ꯊꯧꯔꯦ ꯑꯩꯅ ꯇꯣꯡꯉꯦ ꯏꯃꯥꯟꯅꯕꯤꯗꯨꯗꯤ ꯍꯩꯇꯕꯅ ꯂꯩꯍꯧꯔꯦꯗꯅ ꯒꯥꯔꯤꯗꯣ ꯄꯨꯔꯛꯅꯕꯅꯤꯀꯣ ꯑꯗꯨꯒ ꯑꯩ ꯊꯧꯔꯛꯑꯦ ꯃꯅꯦꯁ ꯁ ꯍꯦꯛꯇ ꯃꯅꯤ ꯁꯤꯁꯨ ꯑꯅꯩꯕꯤ ꯑꯣꯏꯕ ꯖꯥꯠꯅꯤ ꯑꯗꯨꯒꯤ ꯃꯣꯏꯒꯤ ꯃꯅꯦ ꯁꯤꯡ ꯏꯦ ꯃꯣꯏꯒꯤ ꯅꯦꯅꯦ ꯁꯤꯅ ꯁꯨꯃꯥꯏꯅ ꯃꯣꯏ ꯃꯃꯥꯒꯤ ꯃꯅꯥꯎ ꯅꯨꯄꯤ ꯑꯣꯏꯗꯣꯏꯕ ꯑꯣꯏꯅꯤꯡꯉꯤ ꯁꯤꯗ ꯃꯥꯒꯤ ꯁ ꯑꯩꯈꯣꯏꯒꯤ ꯑꯩꯈꯣꯏ ꯏꯆꯥꯅꯨꯕꯤꯗꯤ ꯊꯧꯕ ꯍꯩꯇ꯭ꯔꯤꯕ ꯑꯩꯅ ꯍꯩꯇ꯭ꯔꯤꯕꯅꯤ ꯑꯃ ꯈꯥꯂꯣꯏ ꯇꯝꯅꯤ ꯍꯥꯏꯕꯅꯤꯅ ꯍꯥꯏꯕ ꯑꯣ ꯍꯩꯔꯣꯏ ꯅꯨꯡꯗꯤ ꯌꯥꯝ ꯀꯤꯒꯅꯤꯉꯦ ꯑꯩꯈꯣꯏꯗꯤ ꯀꯤꯗꯦ ꯊꯥꯏꯅ ꯊꯧꯕꯥꯜꯒꯁꯦ ꯃꯤꯀꯨꯞꯄꯤꯗ ꯌꯧꯔꯛꯏ ꯃꯣꯏꯗꯤ ꯈꯔ ꯀꯤꯒꯟꯕꯅꯤ ꯑꯗꯩꯗꯤ ꯑꯩꯈꯣꯏꯗꯤ ꯁꯣꯁ ꯍꯍꯥꯏꯔꯛꯏꯅꯤ ꯈꯣꯠꯂꯤꯅꯦ ꯑꯗꯨꯕꯨ ꯗꯥꯎ ꯌꯥꯗꯕ ꯍꯥꯏꯒꯗ꯭ꯔꯥ ꯃꯥꯒꯤ ꯑꯦꯛꯁꯤꯗꯦꯟ ꯊꯣꯛꯄ ꯀꯨꯡ ꯇꯥꯛꯁꯜꯂꯛꯑꯦ ꯁꯤꯗꯅ ꯌꯨꯡꯁꯤꯟꯗꯅ ꯈꯣꯠꯇꯅ ꯁꯁꯨꯣꯏꯅꯤ ꯈꯣꯠꯂꯤ ꯃꯤ ꯀꯃꯥꯏꯅ ꯇꯧꯗꯅ ꯑꯗꯨꯒ ꯋꯥꯔꯤꯁꯨ ꯁꯥꯟꯅꯔꯦ ꯁꯥꯟꯅ ꯁꯥꯟꯅ ꯃꯣꯏꯅ ꯃꯤꯗꯣ ꯌꯥꯝ ꯅꯨꯡꯉꯥꯏꯌꯦꯦ ꯐꯖꯅ ꯆꯠꯂꯣꯀꯣ ꯍꯥꯏ ꯅꯨꯡꯉꯥꯏꯔꯦ ꯅꯨꯡꯉꯥꯏꯔꯦ ꯅꯪꯅ ꯊꯤꯟꯕꯤꯔꯝꯗꯅ ꯀꯃꯥꯏꯅ ꯇꯧꯗꯅ
ꯅꯨꯡꯥꯏꯔ
ꯅꯨꯡꯉꯥꯏꯌꯦ ꯌꯥꯝꯅ ꯑꯗꯣ ꯑꯗꯨꯝ ꯆꯠꯂꯦ ꯑꯩꯅ ꯑꯗꯨꯝ ꯃꯣꯏ ꯅꯨꯃꯤꯠꯇꯨꯗꯤ ꯃꯣꯏ ꯃꯃꯥꯁꯨ ꯃꯣꯏꯒꯤ ꯃꯣꯏꯒꯤ ꯕꯕꯥꯁꯨ ꯃꯣꯏꯒꯤ ꯃꯅꯥꯎ ꯅꯨꯄꯥꯁꯨ ꯑꯝꯇ ꯂꯩꯔꯝꯗ꯭ꯔꯦ ꯑꯩ ꯑꯗꯨꯝ ꯈꯣꯡꯅꯍꯜꯂꯦ ꯁꯥꯇꯤꯟ ꯇꯨꯞꯞꯄꯒ ꯑꯗꯨ ꯏꯊꯟ ꯆꯠꯄ ꯅꯨꯡꯉꯥꯏꯇ ꯇꯥꯔꯒꯗꯤ ꯑꯩꯒꯤ ꯏꯃꯥꯟꯅꯕꯤ ꯑꯃ ꯂꯩꯌꯦ ꯈꯥꯕꯝꯗꯒꯤ
ꯎꯝ ꯑꯄꯥꯃꯒꯤꯅ ꯀ ꯇꯣꯗ
ꯈꯥꯕꯝ ꯍꯩꯉꯥꯡ ꯂꯣꯝꯗ ꯍꯩꯉꯥꯡ ꯍꯦꯛ ꯊꯪꯅꯕ ꯂꯝꯅꯤ ꯁꯟꯖꯅꯥ ꯀꯧꯋꯦꯕ
ꯀꯔꯝꯕꯅꯣ ꯅꯍꯥꯃꯨꯛ ꯅꯪꯅꯒ ꯕꯖꯥꯔꯗ ꯊꯦꯡꯅꯕ ꯗ꯭ꯔꯦꯁ ꯗ꯭ꯔꯦꯁ ꯂꯩꯃꯤꯟꯅꯕ ꯑꯉꯥꯡ ꯑꯥ ꯑꯥ ꯑꯥ ꯑꯥ
ꯑꯗꯨ ꯃꯥꯁꯦ ꯑꯩꯒ ꯋꯥꯈꯜ ꯌꯥꯝ ꯁꯥꯟꯅꯕ ꯍꯥꯏꯇꯥꯔꯦ ꯍꯥꯏꯕꯗꯤ ꯋꯥꯔꯤ ꯑꯔꯨꯕ ꯁꯥꯟꯅꯔꯁꯨ ꯅꯨꯡꯉꯥꯏꯔꯦ ꯁꯞꯖꯦꯛꯁꯨ ꯃꯥꯟꯅꯔꯅꯤꯅ ꯂꯥꯏꯔꯤꯛ ꯁꯥꯟꯅ ꯍꯥꯏꯔꯁꯨ ꯅꯨꯡꯉꯥꯏꯔ ꯌꯥꯝ ꯑꯃꯨ ꯁꯥꯟꯅꯩꯑꯕ ꯄꯨꯟꯁꯤꯗ ꯊꯣꯛ ꯂꯧꯗꯣꯛꯈꯄꯗꯤ ꯃꯥ ꯏꯕꯥꯅꯤ ꯑꯗꯨꯝ ꯂꯣꯏ ꯂꯤꯟꯅꯅꯕ ꯍꯥꯏ ꯍꯥꯏꯔꯦ ꯀꯃꯥꯏ ꯍꯥꯏꯗꯅꯣ ꯆꯦ ꯅꯨꯡꯒ ꯆꯦ ꯇꯅꯨꯒꯨꯝꯕꯅꯦ ꯍꯥꯏꯇꯥꯔꯦꯀꯣ ꯑꯗꯨꯒ ꯀꯩꯅꯣ ꯀꯩꯅꯣꯃ ꯍꯦꯛ ꯊꯣꯛꯄꯗ ꯀꯩꯅꯣꯝ ꯍꯦꯛ ꯊꯣꯛꯄꯗ ꯑꯗꯨꯝ ꯂꯤꯅꯤꯡꯕ ꯇꯝꯅꯤꯡꯕꯗꯣ ꯀꯩꯁꯨ ꯂꯩꯇꯕ ꯏꯃꯨꯡꯒꯤ ꯑꯃ ꯑꯣꯏꯔꯣ ꯑꯃ ꯏꯃꯨꯡꯒꯤꯕꯨ ꯑꯣꯏꯔꯣ ꯑꯗꯩꯗꯤ ꯏꯃꯥꯟꯅꯕꯤꯒꯤꯕꯨ ꯑꯣꯏꯔꯣ ꯑꯦꯅꯤ ꯑꯃ ꯍꯦꯛꯇ ꯈꯨꯗꯤꯡꯃꯛꯇ ꯍꯦꯛꯇ ꯇꯝꯅꯤꯡꯕꯗꯣ ꯑꯗꯨꯒꯨꯝꯕ ꯇꯝꯕ ꯈꯣꯠꯄ ꯅꯨꯡꯉꯥꯏꯕ ꯑꯗꯨꯗ ꯑꯩꯅ ꯂꯝꯕꯤꯗ ꯍꯦꯜꯂꯛꯄꯗꯣ ꯅꯨꯡꯉꯥꯏꯕꯗꯣ ꯑꯣ ꯅꯨꯡꯉꯥꯏꯕꯗꯣ ꯂꯤꯁꯨ ꯂꯤꯅꯤꯡꯕꯗ ꯂꯤꯕꯗꯁꯨ ꯅꯨꯡꯉꯥꯏꯍꯟꯗꯕ ꯑꯣꯏꯗꯕ
ꯎꯝ ꯑꯗꯒꯤ ꯊꯥꯖꯕꯁꯨ ꯊꯥꯖꯕꯁꯨ ꯊꯥꯖꯕ ꯑꯣꯏꯕ ꯎꯝ
ꯑꯗꯣ ꯌꯥꯝ ꯅꯨꯡꯉꯥꯏꯌꯦ ꯃꯥꯗꯣ ꯑꯗꯣ ꯑꯩ ꯍꯣꯏ ꯊꯥꯖꯗꯕ ꯃꯤꯗꯨꯗꯤ ꯀꯩꯝꯇ ꯂꯤꯕ ꯌꯥꯕ ꯅꯠꯇ
ꯃꯥꯅꯦ ꯃꯥꯅꯤ
ꯏꯃꯥꯟ ꯑꯩꯅ ꯌꯨꯝꯗ ꯍꯜꯂꯛꯄ ꯅꯠꯇ꯭ꯔꯒ ꯑꯩꯈꯣꯏ ꯏꯃꯥꯟꯅꯕꯤ ꯍꯣꯏꯁꯤꯗ ꯆꯠꯄꯁꯦ ꯍꯥꯏꯕꯗꯤ ꯏꯃꯥꯟꯅꯕꯤꯗꯨꯁꯨ ꯑꯩꯒꯠ ꯌꯥꯥꯠꯃꯤꯟꯅꯩꯗꯨꯁꯨ ꯌꯥꯝ ꯐꯗꯤ ꯐꯩꯑꯕꯀꯣ ꯐꯩꯌꯦꯕ ꯑꯗ ꯃꯥꯒ ꯑꯩꯒ ꯑꯃꯨꯛ ꯁꯞꯖꯦꯛꯁꯦ ꯃꯥꯟꯅꯗꯕ ꯀꯣꯂꯦꯖꯇ ꯑꯗꯨꯅ ꯋꯥꯔꯤꯁꯦ ꯈꯤꯇꯪ ꯂꯥꯏꯔꯤꯛ ꯃꯇꯥꯡ ꯑꯣꯏꯔꯗꯤ ꯈꯤꯇꯪ ꯑꯃꯨꯛ ꯆꯥꯟꯅꯗ꯭ꯔꯦꯗꯅ
ꯃꯥꯅꯤ ꯃꯥꯅꯤ ꯂꯥꯏꯟ ꯄꯨꯟꯕꯁꯤꯅ ꯅꯨꯡꯉꯥꯏꯗꯅ ꯈꯤꯇꯪ ꯑꯣꯏꯔꯁꯨ ꯁꯕꯖꯦꯛ ꯄꯨꯟꯕꯁꯤꯅ ꯃꯥꯅ ꯀꯔꯤ ꯁꯕꯖꯦꯛꯅꯣ
ꯑꯩ ꯌꯥꯝ ꯅꯨꯡꯉꯥꯏꯕꯗꯣ ꯑꯗꯨ ꯑꯣꯏꯔꯦꯕꯀꯣ ꯑꯗꯣ ꯑꯩꯅ ꯌꯨꯝꯗꯒ ꯍꯜꯂꯛꯄ ꯆꯄ ꯑꯗꯩꯗꯤ ꯏꯃꯥꯟꯅꯕꯤ ꯂꯣꯏꯗꯨꯗ ꯆꯠꯄ ꯑꯗꯨꯒꯤ ꯂꯝ ꯂꯝꯁꯥꯡꯗꯣ ꯈꯪꯍꯧꯗꯅꯕ ꯑꯩꯅ ꯃꯉꯣꯟꯗꯇ ꯐꯣꯟ ꯇꯧꯗꯣꯏꯅꯤ ꯃꯥꯒ ꯑꯗꯨꯝ ꯁ ꯁꯥꯟꯅꯒꯅꯦ ꯆꯠꯂꯦ ꯌꯥꯝ ꯅꯨꯡꯉꯥꯏ ꯑꯁꯨ ꯋꯥ ꯀꯩꯅꯣ ꯇꯧ ꯂꯩꯔꯦꯁꯦ ꯅꯤꯡꯅꯨꯡꯇꯨꯝꯅꯤꯡꯉꯝꯃꯅꯤ ꯍꯌꯦꯡ ꯑꯃꯨꯛ ꯎꯅꯔꯁꯦ ꯑꯩꯈꯣꯏ ꯆꯦ ꯍꯣꯏ ꯇꯧꯔꯒ
ꯐꯁꯤ ꯆꯝ ꯑꯗꯨꯅ
ꯁꯤꯡꯖꯨꯒ ꯆꯥꯔꯒ ꯅꯣꯡꯃ ꯂꯥꯛꯑꯒꯦ ꯍꯣꯏ
ꯍꯣꯏ ꯍꯣ ꯍꯣꯏ ꯐꯔꯦ ꯐꯔꯦ ꯎꯝ ꯎꯝ ꯊꯝꯃꯣ ꯊꯝꯃꯣ